ꯍ‌ꯣ ꯍꯣꯏ ꯇꯥꯏꯌ‌ꯦ ꯇꯥꯏꯌꯦ
ꯑ‌ꯦ ꯇꯥꯏꯌꯦ ꯑꯩ ꯑꯉꯥꯡꯒ ꯐꯝꯃꯝꯕꯅꯦ
ꯑꯦ ꯉꯁꯤ ꯀ꯭ꯔꯤ ꯏꯟꯁꯥꯡ ꯆꯥꯕ‍꯭ꯔ‌‌ꯣ
ꯑꯦ ꯉꯁꯤ ꯀꯨꯂꯤ ꯍꯋꯥ ꯑꯥ ꯔꯥꯖꯃꯥꯒ ꯈꯥꯃꯦꯟ ꯑꯈꯥꯕ ꯆꯝꯐꯨꯠ ꯆꯥꯏꯌꯦ ꯑꯗ‌ꯣ ꯊꯥꯡꯖꯤꯡ ꯃꯦꯠꯂꯒ ꯅꯣꯏꯗꯤ
‌ꯈ‌ꯣꯏꯗꯤ ꯑꯂꯨ ꯆꯥꯏ
ꯑꯦ ꯑꯦꯅꯦ
ꯍꯧꯖꯤꯛꯇ‌ꯣ ꯇꯨꯝꯐꯝꯗ ꯂꯩꯑꯦ
ꯑꯦ ꯑꯩꯁꯨ ꯐꯛꯇ ꯑ ꯇꯨꯝꯃꯒ ꯂꯩꯔꯝꯕꯅꯦ
ꯑꯦ ꯑꯉꯥꯡꯕꯨ ꯇꯨꯝꯍꯟꯈ꯭ꯔꯒ ꯑꯉꯥꯡꯗꯤ ꯍꯧꯒꯠꯄ
ꯑꯥ ꯑꯁꯤ ꯑꯉꯥꯡꯁꯨ ꯇꯨꯝꯗ꯭ꯔꯤꯅꯦ ꯑꯁ ꯉꯁꯥꯏ ꯀꯩꯅꯣꯗ ꯇꯨꯝꯃꯒ ꯑꯌꯨꯛꯇ ꯇꯨꯝꯃꯒ ꯑꯃꯨꯛꯀ ꯍꯧꯖꯤꯛ ꯇꯨꯝꯅꯤꯡꯗ꯭ꯔꯤꯅꯤꯍꯦ ꯇꯨꯝꯃꯦ ꯃꯄꯥꯁꯨ
ꯑꯥ ꯑꯥ
ꯑꯦꯍ‌ꯦ ꯇꯨꯝꯗꯤꯌ‌ꯦ ꯀꯟꯅ
ꯑꯥ ꯑꯥ ꯃꯥꯔꯤ
ꯎꯝ ꯍꯥꯥ
ꯉꯔꯥꯡ ꯅꯥꯄꯤꯗ ꯆꯕ꯭ꯔꯥ
ꯍꯣꯏ ꯍꯣꯏ ꯀꯣꯕꯤ ꯊꯥꯕ
ꯑ ꯂꯧꯗꯥ
ꯍꯣꯏ ꯍꯣꯏ ꯍꯣꯏ
ꯂꯧ ꯆꯠꯇꯦ ꯉꯔꯥꯡꯗꯤ ꯃꯤ ꯁꯤꯕ ꯂꯩꯕꯒꯤ ꯃꯤ ꯁꯤꯕꯗ ꯆꯠꯈꯤ ꯃꯇꯥ
ꯑꯣ
ꯑꯗꯨꯒꯤ ꯅꯥꯋꯥ ꯅꯨꯄꯥ ꯑꯣꯏꯕ ꯃꯥꯜꯂꯦ ꯈꯪꯗꯦ
ꯑꯣ ꯃꯁꯥ ꯈꯪꯇ꯭ꯔꯦ
ꯑ ꯑꯇꯣꯞꯄ ꯈꯟꯇꯦ ꯅꯋꯥꯒ ꯂꯩꯕ꯭ꯔ‌ꯣ ꯋꯥ
ꯑꯣ ꯑꯣ
ꯃꯥꯅ ꯑꯩꯒꯤ ꯐꯣꯟ ꯄꯨꯔꯒ ꯑꯩꯒꯤ ꯐꯣꯟ ꯃꯥꯅ ꯊꯅꯝꯃꯥ ꯃꯥꯒꯤ ꯐꯣꯟ ꯊꯥꯟꯝꯃꯗꯤ ꯑꯥ ꯅ‌ꯦꯠꯋꯥꯛ ꯐꯪꯒꯗꯧꯕ ꯃꯥꯁꯨ ꯑꯩꯁꯨ ꯑꯗꯨꯅ ꯃꯥꯅ ꯄꯨꯈ꯭ꯔꯦ ꯑꯥꯗ ꯖꯤꯑꯣ ꯐꯪꯗꯦ ꯑꯦꯔꯇ‌ꯦꯜ ꯐꯪꯉꯦ ꯑꯦꯔꯇ‌ꯦꯜꯅ ꯑꯩꯅ ꯁꯤꯗ ꯄꯥꯏꯕꯒꯤ ꯑꯦꯔꯇ‌ꯦꯜꯅ ꯁꯤꯗ ꯐꯪꯗꯕ
ꯑꯣ ꯑꯣ
ꯑꯗꯨꯒꯤ
ꯑꯣ ꯅꯅꯥꯕꯒꯤꯔꯁꯤꯕꯗꯣ
ꯑꯗꯨꯃꯥꯏꯅꯥ ꯈꯟꯗꯦ ꯑꯩꯁꯨ ꯍꯥꯅꯨꯕ ꯑꯣꯏꯕꯒꯤꯔꯥ ꯇꯟꯅꯦ
ꯎꯝ
ꯎꯝ ꯑꯣꯒꯦꯔ ꯈꯪꯗꯦꯅꯦ
ꯑꯥ ꯑꯥ
ꯍ
ꯑꯗꯨꯝ ꯅꯔꯒ ꯁꯤꯕꯔꯅꯦ ꯁꯤꯕꯃꯤꯗꯣ
ꯎꯝ
ꯑꯣ
ꯎꯝ ꯑꯗꯨ ꯃꯥꯏꯅꯥ
ꯑꯧ ꯍ
ꯏꯃꯥꯏꯗꯤ ꯀꯔꯤ ꯀꯔꯤ ꯇꯎꯔꯒ ꯂꯩꯕ꯭ꯔꯣ ꯆꯒ
ꯉꯁꯥꯏ ꯑ ꯑꯉꯥꯡꯈꯣꯏ ꯕꯤꯕꯤꯔꯁ ꯍꯥꯏꯕ ꯑꯃꯒꯥ ꯏꯗꯨꯒ ꯅꯥꯔꯒꯥ ꯇꯕꯥ ꯐꯝꯗ ꯂꯩꯏꯅꯦ
ꯎ ꯍꯥꯎ
ꯀꯥꯎꯕ꯭ꯔꯣ ꯅꯪꯕꯨ
ꯑꯝ ꯍꯥ ꯑꯁ ꯈꯪꯗꯦꯅ ꯌꯨꯝꯗ ꯂꯩꯇꯕ꯭ꯔꯥ ꯑꯦ ꯈꯪꯇꯦꯅꯦ ꯑꯗꯨꯗꯤ ꯍꯥꯏꯔꯝꯗꯦ
ꯎꯝ
ꯀꯅꯥꯔꯣ ꯃꯤꯁꯨ ꯂꯩꯥꯇꯦ ꯍꯥꯏꯕꯗꯣ
ꯑꯣ ꯑꯩꯈꯣꯏ ꯌꯨꯝ ꯊꯪꯅꯕ ꯑꯩꯈꯣꯏ ꯀꯦ ꯏꯆꯦ ꯑꯃ ꯂꯩꯌꯦ ꯃꯥꯕꯣ ꯌꯨꯝꯗ ꯂꯩꯕ꯭ꯔꯥ ꯍꯥꯏꯅꯥ ꯍꯪꯕꯥ ꯌꯨꯝꯗ ꯂꯩꯇꯦꯅ ꯍꯥꯏꯕ ꯀꯗꯥꯥꯏ ꯆꯠꯄ꯭ꯔꯅ ꯍꯥꯏꯄꯅꯤꯇ
ꯎꯝ
ꯑꯦ ꯅꯣꯡ ꯆꯨꯗꯕꯔꯣ ꯅꯣꯏꯗꯥꯗꯤ
ꯑꯥ ꯌꯧꯗꯅꯣꯡꯁꯨ ꯑꯣꯏꯌꯦ ꯁꯨꯗꯦ
ꯑꯈꯣꯏꯗꯗꯤ ꯑꯌꯨꯛꯇꯤ ꯌꯥꯝ ꯆꯨꯗꯦ ꯑꯗꯣ ꯍꯧꯖꯤꯛ ꯅꯨꯡꯊꯤꯜ ꯆꯨꯏꯅꯦ ꯑꯁ ꯃꯝꯃꯦ ꯍꯧꯖꯤꯛꯇꯤ ꯆꯨꯗꯦ ꯑꯗꯨꯕꯨ ꯉꯁꯥꯏ ꯆꯨꯕꯒꯤ ꯃꯝꯃꯦ ꯑꯃꯨꯛꯀ ꯁꯨꯀꯗꯧꯔꯤ
ꯎꯝ ꯑꯩꯈꯣꯏꯗꯗꯤ ꯍꯧꯖꯤꯛꯇꯤ ꯅꯣꯡꯒꯟ ꯅꯣꯡ ꯉꯜꯂꯒꯥ ꯂꯩꯌꯦ ꯉꯁꯥꯏꯗꯣ ꯅꯨꯡꯁꯥ ꯁꯥꯗꯦ ꯍꯧꯖꯤꯛꯇꯨ ꯅꯨꯡꯁꯥꯗꯨ ꯁꯥꯗ꯭ꯔꯦ
ꯑ ꯎꯝ ꯎꯝ ꯁꯨꯝꯅ ꯍꯥꯏꯔꯝꯗꯦꯅꯦ ꯀꯗꯥꯏ ꯆꯠꯈꯔꯕ ꯖꯠꯂꯦ ꯑꯦ ꯑꯦ ꯑꯦ ꯑꯦ
ꯅꯪꯀꯣꯏ ꯌꯦꯟ ꯃꯁꯥ ꯍꯣꯟ ꯃꯈꯣꯟ ꯇꯥꯏꯅꯦ
ꯎꯝ ꯌꯦꯟ ꯆꯥꯛꯅꯤꯔꯦ ꯎꯝ
ꯑ ꯑ
ꯆꯥꯛ ꯑꯗꯨꯝ ꯅꯤꯌꯦ ꯑꯈꯣꯏ ꯌꯦꯟꯗꯤ
ꯑꯦ ꯀꯌꯥ ꯂꯩꯕꯒꯤꯔꯥ ꯑꯉꯥꯡꯂꯣ
ꯍꯥ
ꯌꯦꯟ ꯃꯁꯥ ꯑꯃ ꯀꯌꯥ ꯂꯩꯕꯒꯤꯔ ꯍꯥꯏ
ꯆꯥ ꯃꯉꯥ ꯈꯛꯇꯅꯦ
ꯑꯣ
ꯌꯦꯟꯁꯨ ꯃꯆꯥ ꯌꯥꯝꯗꯦ
ꯃꯆꯥ ꯃꯉꯥ ꯈꯛꯇ
ꯑꯦ ꯑꯦ ꯇꯥꯅꯤꯡꯉꯥꯏ ꯂꯩꯔꯗꯤ ꯐꯔꯦꯅ
ꯎꯝ
ꯉꯥꯅꯨꯗꯤ ꯂꯩꯇ꯭ꯔꯦ ꯍꯧꯖꯤꯛꯇꯣ
ꯎꯝ ꯂꯩꯇꯔꯦ ꯎꯝ
ꯎꯝ
ꯉꯥꯅꯨꯗꯤ ꯂꯩꯇꯔꯦ
ꯃꯥꯒꯤ ꯌꯦꯟꯔꯨꯝ ꯇꯟꯅꯤꯡꯉꯥꯏꯗ ꯌꯧꯔꯣꯅ
ꯎꯝ ꯑꯁ ꯃꯔꯨꯝꯁꯨ ꯐꯖꯅꯁꯨ ꯊꯣꯛꯇꯦ ꯑꯗꯨ ꯅꯣꯡꯃ ꯅꯨꯡꯇꯤꯕꯨꯗꯤ ꯊꯣꯛꯑꯝꯕꯅꯤ ꯅꯍꯥꯟ ꯑꯗꯨꯒ ꯅꯣꯡꯃꯥ ꯅꯣꯡꯃꯥ ꯑꯃꯨꯛ ꯂꯥꯜꯂꯧ ꯊꯣꯛꯄ ꯑꯗꯨꯃꯥꯏ ꯃꯆꯥꯥꯛ ꯀꯣꯂꯣꯁꯨ ꯌꯥꯗꯕ ꯑꯗꯨꯃꯥꯏ ꯇꯧꯕꯒꯤ ꯑꯉꯥꯡꯒꯤ ꯕꯥꯔꯗꯦꯗ ꯆꯥꯛꯄꯁꯦ ꯑꯩꯅ ꯆꯥꯈ꯭ꯔꯕ
ꯑꯣ
ꯑꯅꯤꯃꯛ ꯃꯄꯤꯁꯨ ꯃꯄꯥꯁꯨ ꯂꯣꯏꯅ ꯆꯥꯈ꯭ꯔꯦ
ꯎꯝꯍꯝ
ꯃꯤ ꯈꯨꯟ ꯏꯕꯥꯟꯅꯤꯅ ꯂꯩꯕ ꯃ__ ꯃꯐꯝꯁꯦ ꯃꯤ ꯌꯥꯝꯗꯦ ꯑꯗꯨꯒꯤ ꯃꯤ
ꯀꯧꯔꯨꯔꯒ ꯑꯗꯨꯝ ꯂꯣꯏꯅꯃꯛ ꯆꯥꯈ꯭ꯔꯁꯦꯅꯦ ꯃꯤ ꯈꯔ ꯈꯛꯇꯪ ꯀꯧꯔꯒ ꯃꯤ ꯈꯔꯕꯨ ꯀꯧꯗꯕꯗꯣ ꯅꯨꯡꯉꯥꯏꯇꯦꯅ
ꯑꯣ ꯍꯣ ꯑꯃꯛꯀꯥ
ꯎꯝ ꯈꯪꯗ꯭ꯔꯤ
ꯑ ꯃꯈꯣꯏꯗꯤ ꯀꯝꯄꯥꯎꯟꯗ ꯆꯥꯎꯕ꯭ꯔꯥ ꯆꯥꯎꯗꯕ꯭ꯔꯥ
ꯑꯗꯨꯃꯥꯏ ꯄꯤꯛꯑꯦ ꯂꯝꯕꯤ ꯃꯇꯥꯏꯗ ꯑꯣꯏꯕꯒꯤ ꯖꯒꯥ ꯂꯩꯇꯦ ꯑꯗꯨꯒꯤ ꯌꯣꯛꯇꯕ ꯌꯣꯛꯐꯝ ꯂꯩꯩꯇꯕ
ꯎꯝ ꯌꯥꯝꯄꯥꯛ ꯆꯥꯎꯗꯔꯗꯤ
ꯎꯝ ꯖꯒꯥ ꯆꯥꯗꯦ ꯍꯤꯡꯒꯣꯜ ꯇꯧꯕꯁꯨ ꯂꯝꯕꯤ ꯁꯣꯔꯣꯛ ꯃꯇꯥꯏ ꯃꯇꯥꯏꯗ ꯃꯆꯥ ꯃꯆꯥꯗ ꯈꯛ ꯇꯧꯕꯅꯤꯅꯦ
ꯑꯣ ꯇꯧꯈ꯭ꯔꯦꯅ ꯌꯥꯔꯦꯅ ꯅꯄꯤꯗꯣ
ꯂꯧꯗ ꯂꯧꯗ ꯏꯟꯁꯥꯡꯒꯨꯝꯕꯗꯤ ꯊꯥꯈ꯭ꯔꯦ
ꯎꯝ
ꯑꯗꯨꯅꯦ ꯀꯣꯕꯤꯁꯨ ꯊꯥꯕ ꯂꯣꯏꯗ꯭ꯔꯤ
ꯎꯝ
ꯊꯕꯛ ꯆꯤꯟꯕꯅ ꯃꯊꯪ ꯍꯞꯇꯥꯁꯦ ꯃꯊꯪ ꯃꯊꯪ ꯊꯕꯛ ꯂꯩꯔꯛꯏꯅꯤꯍꯦ
ꯎꯝ ꯅꯈꯣꯏꯒꯤ ꯅꯥꯄꯤ ꯒꯥꯔꯗꯦꯟꯗꯣ ꯀꯨꯝꯕꯤ ꯒꯥꯔꯗꯦꯟꯗ ꯈꯨꯟꯇꯣꯔꯒ ꯀꯥꯕꯒ ꯊꯥꯕꯤꯌꯨꯀꯣ ꯑꯩꯗꯤ ꯌꯦꯡꯅꯤꯡꯉꯦ
ꯑ ꯑꯦ ꯍꯧꯖꯤꯛꯇꯤ ꯎꯈꯤꯔꯣꯏ ꯄꯤꯛꯂꯤ ꯌꯦ ꯄꯤ ꯊꯥꯕꯒꯤ
ꯄꯤꯛꯂꯁꯨ ꯄꯤꯛꯇ꯭ꯔꯁꯨ ꯌꯦꯡꯅꯤꯡꯉꯦ ꯀꯗꯨꯃꯥꯏꯟꯅ ꯊꯥꯕ꯭ꯔ ꯅꯈꯣꯏꯕꯨ ꯌꯦꯡꯅꯤꯡꯕ
ꯎꯝ ꯑꯗꯨꯗ ꯄꯪꯊꯥ ꯊꯥꯕꯅꯤꯗ ꯑꯩꯈꯣꯏꯅ ꯍꯪꯒꯥꯝ ꯊꯥꯕꯒꯨꯝ ꯃꯣꯔꯣꯛ ꯊꯥꯕꯒꯨꯝꯅ ꯊꯥꯕꯅꯤꯗ
ꯎꯝ
ꯀꯨꯕꯤꯗꯤ ꯑꯗꯨꯝ ꯃꯍꫭꯟ ꯆꯔꯥ ꯊꯣꯛꯈ꯭ꯔꯗꯤ ꯑꯗꯨꯝ ꯂꯩꯕꯥꯛꯇ ꯑꯗꯨꯝ ꯅꯝꯕꯤꯔꯗꯤ ꯑꯗꯨꯝ ꯍꯧꯕꯅꯤ
ꯑꯩ ꯂꫭ ꯑꯗꯨꯒꯨꯝꯕ ꯈꯪꯗꯕꯒꯤ ꯅꯈꯣꯏꯕꯨ ꯌꯦꯡꯒꯦ ꯍꯥꯏꯕꯅꯤ
ꯎꯝ ꯑꯍꯥꯟꯕ ꯊꯥꯕꯗꯤ ꯈ꯭ꯔ ꯑꯣꯜꯂꯛꯄ ꯍꯧꯔꯦ ꯑꯗꯣ ꯉꯔꯥꯡ ꯅꯍꯥꯟ ꯊꯥꯕꯗꯤ ꯑꯣꯜꯂꯛꯑꯝꯈꯤꯔꯣꯏ
ꯑꯣ ꯑꯣ
ꯍꯥꯟꯅ ꯊꯥꯕꯤꯒ ꯑꯣꯜꯂꯛꯄ ꯍꯧꯔꯛꯑꯦ
ꯎꯝ
ꯐꯖꯔꯛꯄ ꯍꯧꯔꯦ
ꯑꯩ ꯎ
ꯅꫭ ꯅꫭ ꯅꫭ ꯍꯨꯝ ꯑꯩ ꯍꯣꯔꯦꯟ ꯎꯝ ꯆꯥꯛ ꯀꯥꯒꯦꯔꯥ ꯎꯝ
ꯑꯣ ꯈꯪꯗꯦꯅꯦ ꯑꯁ ꯅꯣꯡ ꯆꯨꯔꯗꯤ ꯀꯥꯔꯣꯏ ꯑꯗꯨ ꯅꯣꯡꯕꯨꯗꯤ ꯅꯣꯡꯒꯤ ꯌꯦꯡꯒꯦ ꯅꯣꯡꯒꯤ ꯆꯥꯡ ꯌꯦꯡꯉꯒ
ꯍꯥꯏꯕꯗꯣ
ꯍꯥꯥ
ꯀꯔꯤꯒꯤꯅꯣ ꯁꯨ ꯁꯨꯔꯗꯤ ꯀꯥꯔꯣꯏ ꯍꯥꯏꯕꯗꯣ ꯀꯔꯤ
ꯑꯦ ꯁꯤꯠ ꯑꯉꯥꯡꯅ ꯌꯥꯗꯕ꯫ ꯑꯍꯣꯢ ꯀꯩꯅꯣꯗꯤ ꯄꯤꯛꯄꯒ ꯑꯗꯨꯒ ꯑꯉꯥꯡꯅ꯫
ꯑꯣ꯫
ꯉꯁꯥꯏꯁꯨ ꯑꯉꯥꯡ ꯆꯥꯔꯆ ꯀꯝ ꯄꯥꯝꯗ ꯃꯥꯡꯕꯒꯤ ꯊꯤꯕꯁꯤ ꯊꯤꯕꯁꯤ꯫
ꯑꯝ ꯍꯣ ꯍꯣꯢ꯫
ꯂꯥꯁꯇ ꯂꯝꯕꯤ ꯆꯔꯁꯀꯤ ꯂꯝꯕꯤ ꯌꯨꯝꯒꯥ ꯆꯔꯁꯀꯤ ꯂꯝꯕꯤꯒ꯫ ꯃꯊꯟꯇ ꯍꯣꯏꯒ ꯆꯠꯂꯒ ꯁꯥꯟꯅꯔꯒ ꯂꯩꯉꯣꯏ ꯁꯥꯟꯅꯔꯒ ꯂꯩꯔꯝꯃꯦ꯫
ꯑꯣ ꯍꯣ꯫ ꯅꯨꯡꯗꯤꯟ ꯎꯄꯥꯏ ꯂꯩꯇ꯭ꯔꯦꯅ
ꯍꯥ
ꯎꯄꯥꯏ ꯂꯩꯇꯦꯕ
ꯎꯝ ꯑꯗꯨꯒꯤ ꯑꯁ ꯀꯩꯅꯣꯅ ꯄꯤꯛꯄꯒꯅ ꯐꯔꯛ ꯇꯥꯕ ꯑꯉꯥꯡꯅ ꯃꯄꯥꯟꯗ ꯁꯥꯟꯅꯅꯤꯡꯕꯒ ꯑꯗꯨꯝ ꯑꯗꯨꯒꯤ ꯑꯦ ꯆꯔꯁ ꯀꯥꯕꯁꯨ ꯃꯄꯥꯟꯗ ꯍꯥꯛ ꯐꯝꯕꯒꯤ ꯀꯥꯟꯅꯗꯦꯅ
ꯎꯝ
ꯑꯥ꯫
ꯅꯣꯏꯗꯤ ꯍꯣꯔꯦꯟ ꯀꯥ ꯆꯥꯠꯇꯣꯏꯔꯣ ꯑꯃꯨꯛ꯫
ꯎꯝ ꯍꯣꯢꯗꯤ ꯆꯠꯂꯣꯢ꯫ ꯍꯣꯏ ꯃꯈꯣꯏꯗꯤ ꯆꯠꯅꯤ ꯑꯩꯗꯤ ꯑꯉꯥꯡ ꯂꯩꯕꯒꯤ꯫ ꯑꯥ ꯌꯥꯝ ꯊꯥꯄꯦꯅ ꯌꯥꯝ ꯊꯥꯕ ꯅꯠꯇꯦ꯫
ꯀꯩꯅꯣ ꯇꯧꯕ꯭ꯔꯣ ꯁꯥꯊꯤ ꯕꯒꯤꯔꯣ ꯑꯉꯥꯡ꯫
ꯍꯣꯏ ꯁꯥꯊꯤꯕꯒꯤ꯫
ꯎꯝ ꯑꯇꯃꯥ꯫ ꯎꯝ꯫
ꯁꯥꯊꯤꯕꯒꯤ ꯑꯁ ꯄꯥꯏ ꯂꯩꯇꯔꯦꯅꯦ꯫
ꯎꯝ꯫ ꯗ꯭ꯔꯦꯅꯦꯍꯦ ꯅꯪꯗꯤ ꯐꯤ ꯁꯥꯗ꯭ꯔꯦꯀꯣ ꯍꯟꯗꯛꯇꯤ꯫
ꯑꯩ ꯍꯧꯖꯤꯛꯀꯥꯟ ꯐꯤ ꯁꯥꯗ꯭ꯔꯦ ꯑꯩꯅ ꯅꯍꯥꯟ ꯁꯥꯕꯗꯣ꯫ ꯅꯣꯏꯗ꯭ꯔꯤꯒ ꯁꯥꯔ ꯑꯃꯨꯛꯀ ꯁꯥꯍꯜꯂꯣ ꯍꯥꯏ ꯃꯄꯨꯗꯣ ꯑꯩꯅ ꯁꯥꯅꯤꯡꯕꯩ꯫ ꯍꯥꯔꯣꯏ ꯍꯥꯏꯕꯒꯤ ꯇꯣꯛꯈꯂꯦ꯫
ꯑꯦ ꯀꯔꯤꯒꯦ꯫
ꯑ ꯇꯜꯂꯦꯕ ꯑꯉꯥꯡꯅ ꯁꯥꯕ ꯌꯥꯗ꯭ꯔꯦ꯫
ꯎꯝ꯫
ꯇ
ꯑꯩꯁꯨ ꯁꯥꯅꯤꯡꯉꯥꯏꯅ ꯂꯪ ꯂꯩꯔꯒ ꯑꯉꯥꯡ ꯑꯁꯦ ꯑꯩ꯫ ꯉꯥꯎꯃꯟꯗꯅ ꯑꯃꯇ ꯇꯧꯕ ꯌꯥꯗꯦ꯫
ꯍꯣ ꯍꯣꯏ꯫ ꯑꯉꯥꯡ ꯍꯣꯏꯅ ꯌꯥꯗ꯭ꯔꯦꯅꯦ꯫
ꯎꯝ꯫
ꯑꯝ ꯅꯨꯄꯤ ꯑꯃꯁꯨ ꯎꯝ꯫ ꯐꯤꯅꯥꯏꯒꯤ ꯑ ꯁꯦ ꯅꯪꯕꯨ ꯁꯥꯔꯣ ꯑꯩ ꯃꯃꯤ ꯎ꯫ ꯗꯦ ꯑꯅ ꯥꯏꯌꯦ ꯑꯩꯅ ꯑꯩ ꯑꯉꯥꯡꯗ ꯁꯥꯕ ꯌꯥꯗꯦ ꯍꯥꯏ ꯌꯥꯗꯦ ꯍꯥꯏꯕꯒꯤꯀꯣ꯫
ꯎꯝ꯫
ꯇꯣꯛꯈ꯭ꯔꯦ꯫
ꯎꯝ꯫
ꯋꯥꯟ ꯄ꯭ꯂꯥꯏꯅ ꯁꯥꯕꯒꯤ ꯃꯥꯁꯨ ꯃꯃꯤꯠ ꯎꯗꯦ ꯍꯥꯏꯕ
ꯑꯦ
ꯄꯦꯗ ꯍꯥꯞꯔꯒ ꯃꯥꯁꯨ ꯁꯨꯔꯒ ꯁꯥꯔꯒ ꯂꯩꯌꯦ
ꯑꯦꯍ
ꯎ ꯑꯩꯗꯤ ꯑꯗꯨꯝ ꯂꯩꯕꯅꯤꯅꯦ ꯄꯩꯁꯥ ꯇꯥꯅꯤꯡꯉꯥꯏ ꯁꯨꯝ ꯎꯄꯥꯏ ꯂꯩꯇ꯭ꯔꯦ꯫
ꯎꯝ ꯑꯩꯁꯨꯅꯤ ꯑꯗꯨꯝ ꯐꯝꯕꯒꯦ꯫